ꯑꯣ ꯇꯥꯏꯌꯦ ꯇꯥꯏꯌꯦ꯫
ꯑꯣ꯫ ꯀꯔꯤꯅꯣꯅꯦ ꯇꯨꯝꯗꯣꯔꯕꯣ꯫
ꯇꯝꯗꯣꯗ꯭ꯔꯤꯗ꯫
ꯑꯣꯁ ꯑꯩꯗꯤ꯫ ꯀꯩꯗꯧꯔꯕꯅꯣ ꯐꯣꯟꯒ ꯄꯥꯏꯗꯦꯅ꯫ ꯑꯩꯇꯪ ꯊꯦꯡꯅ ꯄꯥꯏꯔꯤꯖꯤ ꯀꯩꯒꯤꯅꯣꯅ꯫ ꯇꯨꯝꯃꯨꯔꯕ꯭ꯔꯥ ꯀꯩꯗꯧꯔꯝꯃꯤꯅꯣꯅ ꯍꯪꯉꯛꯏꯅꯦ꯫
ꯇꯨꯝꯗꯤ ꯇꯨꯝꯗꯔꯤ ꯇꯨꯝꯗꯗꯔꯤ꯫
ꯄꯨꯡ ꯀꯌꯥ ꯀꯌꯥꯗ ꯇꯨꯡꯒꯦ ꯅꯪꯕꯣ꯫
ꯊꯦꯡꯉꯒ ꯇꯔꯥꯃꯥꯊꯣꯏꯒꯤ ꯃꯇꯨꯡ ꯑꯌꯥꯝꯕ ꯇꯨꯝꯃꯦꯗ꯫
ꯑꯣ ꯇꯥꯥꯔꯃꯊꯣꯏꯕ ꯃꯇꯨꯡ ꯇꯨꯝꯕ꯫ ꯄꯨꯡ ꯑꯅꯤ ꯑꯍꯨꯝꯗ ꯇꯨꯝꯗꯕ꯭ꯔꯣ꯫
ꯌꯧꯗ꯭ꯔꯦꯗ꯫
ꯄꯨꯡ ꯑꯅꯤ ꯑꯍꯨꯝ ꯇꯨꯝꯕꯖꯦ ꯍꯛꯆꯥꯡ ꯌꯥꯝ ꯐꯩ ꯍꯥꯏꯅꯦ꯫
ꯊꯦꯡ ꯊꯦꯡ ꯇꯨꯝꯕꯖꯦ ꯏꯁꯥ ꯁꯣꯛꯑꯦ ꯍꯥꯏꯅꯩꯗ꯫
ꯅꯠꯇꯤꯍꯦ ꯊꯦꯡ ꯇꯨꯝꯃꯒꯅ ꯍꯛꯆꯥꯡ ꯐꯩ꯫ ꯉꯟꯅ ꯇꯨꯝꯃ ꯍꯛꯆꯥꯡ ꯁꯣꯛꯏ ꯁꯥꯏꯟꯇꯤꯁꯅ ꯍꯥꯏ ꯇꯥꯗ꯭ꯔꯣꯅꯪ꯫
ꯅꯪ ꯅꯪ ꯍꯥꯏ ꯇꯥꯏ ꯁꯥꯏꯟꯇꯤꯁꯇꯨ ꯕꯦꯔ ꯀꯥꯔꯝꯒꯅꯤ ꯑꯩꯒꯤ ꯁꯣꯏꯒꯤꯕꯒ ꯑꯣꯏꯔꯝꯒꯅꯤꯀꯣ꯫
ꯃꯤ ꯑ ꯌꯨ ꯀꯦꯗꯩ ꯄ꯭ꯔꯨꯄ ꯇꯧꯔꯛꯑꯒ ꯊꯥꯗꯣꯔꯛꯑꯕ ꯁꯥꯏꯟꯇꯤꯁꯅꯤ꯫ ꯑꯗꯨ ꯊꯥꯖꯗꯅ ꯑꯣꯏ ꯍꯥꯏ ꯄꯪꯊꯥ ꯊꯥꯖꯕ ꯌꯥꯕ꯭ꯔꯥ꯫
ꯌꯨ ꯀꯦꯔꯣꯝꯒꯤ
ꯑꯩ ꯌꯨ ꯀꯦꯒꯤ ꯄꯨꯡꯗꯤ ꯅꯠꯇꯦ꯫
ꯃꯣꯏ ꯌꯨꯀꯦ ꯑꯗꯣꯝꯒꯤꯗꯤ ꯑꯩꯈꯣꯏ ꯄꯨꯡ ꯃꯅꯗꯦꯗꯅ꯫
ꯃꯥꯟꯅꯗꯦ ꯃꯥꯟꯅꯗꯦ꯫ ꯃꯣꯏ ꯃꯣꯏꯅ ꯍꯟꯕꯔꯣ ꯑꯩꯈꯣꯏꯅ ꯍꯥꯟ ꯒ꯭ꯌꯥꯟ ꯇꯥꯗꯦ ꯑꯩꯈꯣꯏꯅ ꯍꯜꯂꯝꯗꯣꯏꯔꯥ꯫ ꯈꯪꯖꯗꯦ ꯀꯅꯥꯅꯍꯥꯟꯕꯅꯣ꯫
ꯀꯅꯥꯅꯕꯨ ꯍꯥꯟꯂꯤꯅꯣ ꯀꯅꯥꯅꯕꯨ ꯇꯞꯄꯤꯅꯣ
ꯑꯗꯨ ꯍꯧꯖꯤꯛꯀꯥꯟꯁꯦ ꯅꯨꯡꯊꯤꯟꯒꯨꯝꯕꯁꯤ ꯌꯥꯝ ꯁꯥꯏꯗꯅ
ꯎꯝ ꯁꯥꯏ
ꯑꯗꯨ ꯁꯤ ꯀꯃꯥꯏ ꯀꯃꯥꯏꯅ ꯍꯥꯏꯗꯤ ꯂꯦꯜꯂꯤꯒꯦ ꯍꯥꯏꯗꯤ ꯁꯥꯕꯅꯤꯅ ꯇꯨꯝꯕꯁꯨ ꯌꯥꯔꯝꯃꯣꯏꯗꯣꯏ ꯍꯥꯏꯗꯤ ꯇꯨꯝꯐꯝ ꯆꯥꯐꯝ ꯈꯪꯗꯕ ꯃꯇꯥꯡ ꯍꯥꯏꯗꯣ ꯑꯣꯏꯗꯣꯏꯅꯦꯕ ꯑꯗꯨ ꯀꯃꯥꯏ ꯀꯃꯥꯏꯅ ꯃꯇꯝꯁꯦ ꯍꯥꯏꯗꯤ ꯂꯣꯏꯅꯔꯒ ꯆꯠꯂꯤꯒꯦ ꯁꯤꯅꯤ
ꯈꯪꯗꯦ ꯇꯧꯔꯤꯁꯦ ꯑꯗꯨꯝ ꯐꯦꯟꯁꯦ ꯊꯥꯔꯒ ꯕ ꯇꯨꯝꯁꯤꯟꯕꯁꯨ ꯌꯥꯗꯒꯨꯝ ꯇꯧ ꯐꯦꯟ ꯊꯥꯏ ꯇꯨꯝꯁꯤꯟꯕꯁꯨ ꯌꯥꯗꯒꯨꯝ ꯇꯧ ꯐꯣꯟ ꯈꯔ ꯌꯦꯡꯉ ꯑꯗꯨꯝ ꯇꯧ ꯂꯩꯔꯦ
ꯐꯦꯟ ꯊꯥꯔꯁꯨ ꯍꯥꯏꯗꯤ ꯏꯪꯗꯕꯩꯔ ꯇꯨꯝꯖꯤꯟ ꯌꯥꯗꯦ ꯍꯥꯏꯁꯦ
ꯑꯗꯨꯝ ꯀꯥꯅ ꯁꯥꯕꯅꯤ ꯑꯗꯨꯝ ꯐꯦꯟ ꯊꯥꯁꯨ ꯀꯩ ꯍꯥꯏ ꯑꯩꯈꯣꯏ ꯀꯔꯤ ꯅꯨꯡꯁꯤꯠ ꯑꯁꯥꯕꯅ ꯍꯨꯝꯕꯗ ꯍꯨꯝꯃꯃꯤꯅ ꯇꯨꯝꯕ ꯏꯌꯥ ꯌꯥꯗꯕ
ꯎꯝ ꯅꯨꯡꯁꯤꯠ ꯆꯥꯕꯩꯅꯤ ꯑꯗꯣ ꯑꯁ ꯀꯩꯅꯣ ꯍꯥꯏ ꯅꯨꯡꯁꯤꯠꯇ ꯁꯥꯅ ꯁꯦꯠꯂꯤ ꯍꯥꯏꯕꯅꯦꯕ ꯑꯗꯨ ꯑꯣꯏꯇꯥꯔꯗꯤ
ꯍꯣꯏ ꯍꯣꯏ ꯁꯥꯅ ꯁꯤꯠꯃꯤꯅ
ꯑꯗꯨ ꯀꯩꯅꯣꯒ ꯍꯩ ꯔꯥꯒ ꯑꯝꯇ ꯆꯥꯗ꯭ꯔꯣ ꯅꯣꯏꯕꯣ ꯍꯧꯖꯤꯀꯥꯟ ꯍꯩ ꯃꯇꯝꯅꯤꯅ
ꯍꯩꯅꯧ ꯆꯥꯏ ꯍꯩ ꯃꯇꯝ ꯍꯩꯅꯧ ꯃꯇꯝ ꯍꯩꯅꯧ ꯑꯃ ꯆꯥꯏꯦ
ꯑꯣ ꯍꯩꯅꯧ ꯑꯁ ꯍꯩꯅꯧꯗꯤ ꯐꯖꯅ ꯆꯥꯔꯦ ꯑꯩꯈꯣꯏꯗꯤ ꯃꯇꯥꯡꯁꯤꯀꯣ ꯑꯁ ꯑꯗꯨ ꯆꯝꯄ꯭ꯔꯥꯁꯦ ꯆꯝꯄ꯭ꯔꯥꯁꯦ ꯍꯧꯖꯤꯛ ꯆꯝꯄ꯭ꯔꯥ ꯃꯇꯝꯔꯅꯦ ꯍꯧꯖꯤꯛꯄꯣ
ꯍꯣꯏ ꯆꯄ꯭ꯔꯥ ꯄꯥꯜꯗꯤ ꯄꯥꯜꯕꯅꯤ
ꯑꯗꯣ ꯍꯧꯖꯤꯛꯇꯤ ꯃꯥꯏ ꯃꯇꯝ ꯑꯣꯏꯔꯖꯥꯠꯂꯥ ꯅꯧꯔꯤꯕ꯭ꯔꯥ ꯒ꯭ꯌꯥꯟ ꯇꯥꯥꯗꯦ
ꯈꯔ ꯅꯧꯔꯝꯃꯤꯗꯧ ꯃꯥꯂꯦ ꯑꯩꯒꯤ
ꯑꯣ ꯑꯣꯏ ꯉꯁꯥꯏ ꯕꯖꯥꯔ ꯆꯠꯄꯗ ꯆꯝꯄ꯭ꯔꯥ ꯌꯣꯟꯕ ꯎꯔꯛꯄ ꯑꯗꯨ ꯃꯣꯏ ꯌꯣꯜꯂꯤ ꯆꯝꯄ꯭ꯔꯥꯁꯤꯕꯨ ꯍꯥꯏꯗꯤ ꯄꯥꯛꯎꯗꯕꯅꯤꯅ ꯀꯩꯒꯤ ꯍꯥꯏꯗꯤ ꯃꯇꯝ ꯌꯧꯔꯕ꯭ꯔꯥꯒꯅ ꯍꯥꯏꯗꯤ ꯆꯝꯄ꯭ꯔꯥꯁꯤ ꯌꯥꯝ ꯇꯥꯡꯕꯅꯦ
ꯍꯩ ꯃꯇꯝꯁꯦ ꯌꯧꯔꯛꯑꯕ꯭ꯔꯥ ꯑꯩ ꯈꯪꯗ꯭꯭ꯔꯦꯅꯦ
ꯑꯣ ꯅꯣꯡꯃ ꯑꯩ ꯑꯩꯈꯣꯏ ꯆꯦ ꯂꯨꯍꯣꯡꯕꯗ ꯆꯝꯄꯔꯥꯁꯦ ꯆꯝꯄ꯭ꯔꯥ ꯗꯔꯀꯥꯔ ꯇꯥꯏꯌꯦ ꯆꯝꯄ꯭ꯔꯥ ꯂꯩ ꯆꯠꯂꯦ ꯑꯗꯨꯒꯗꯤ ꯑꯩꯈꯣꯏ ꯌꯨꯝꯗ ꯍꯥꯟꯅ ꯍꯧꯔꯝꯃꯦꯕꯀꯣ ꯆꯝꯄ꯭ꯔꯥꯁꯦ ꯑꯗꯨꯀꯥꯟꯗꯗꯤ ꯆꯝꯄ꯭ꯔꯥꯥꯁ ꯌꯥꯝ ꯍꯣꯡꯅ ꯎꯕꯗꯣ ꯑꯗꯩ ꯈꯔꯂꯩꯔꯒ ꯑ ꯀꯩꯅꯣꯅꯦ ꯃꯥꯏ ꯂꯨꯍꯣꯡꯕꯩ ꯇꯧꯕꯗꯨꯗꯤ ꯈꯨꯇꯇꯥ ꯑꯃꯅꯤ ꯀꯩꯅꯣ ꯂꯨꯄꯥ ꯌꯥꯡꯈꯩ ꯃꯇꯨꯝ ꯑꯍꯨꯝꯈꯛ ꯇꯧꯔꯛꯑꯦ ꯑꯁ ꯑꯗꯨꯏ ꯈꯨꯊꯥꯡꯗꯣ
ꯇꯥꯡꯉꯦꯍꯦ ꯑꯗꯨꯗꯤ ꯌꯥꯡꯈꯩ ꯑꯍꯨꯝ ꯈꯛ ꯇꯧꯔꯗꯤ
ꯋꯥꯅꯦꯃꯦ ꯑꯗꯣ ꯑꯁ ꯑꯩ ꯈꯪꯉꯦ ꯆꯝꯄ꯭ꯔꯥ ꯄꯥꯝꯕꯤ ꯃꯌꯥꯝ ꯊꯥꯔꯒ ꯑꯗꯨꯃꯥꯏꯅ ꯌꯣꯜꯂꯗꯤ ꯐꯖꯟ ꯇꯣꯡꯉꯤꯅ
ꯑꯩꯈꯣꯏꯁꯨ ꯆꯤꯡꯗ ꯈꯔ ꯊꯥꯕꯅꯤ ꯈꯟꯗꯦ ꯅꯡ ꯈꯔ ꯒꯤ ꯈꯔꯗꯤ ꯍꯦꯛꯉ ꯈꯔ ꯆꯥꯕ ꯈꯣꯠꯄ ꯇꯧꯈꯤꯕꯕ
ꯑꯣ ꯑꯣ ꯅꯣꯏ ꯀꯩꯀꯩ ꯍꯩꯕꯨ ꯍꯧꯒꯦꯅꯦ
ꯑꯩꯁꯤ ꯑꯇꯩ ꯄꯥꯡꯍꯧꯔꯦ ꯍꯧꯖꯤꯛꯀꯤ ꯆꯝꯄ꯭ꯔꯥꯗꯨꯒ ꯀꯩꯅꯣ ꯍꯩꯅꯧ ꯒꯥ ꯍꯧꯏ ꯍꯣꯏ
ꯎꯝ
ꯁ ꯐꯣꯟꯒꯨꯝꯕ ꯍꯥꯏꯅꯤꯡꯉꯅ ꯈꯔ ꯎ ꯌꯥꯎꯋꯤ ꯑꯗꯨ ꯌꯥꯝ ꯍꯗ ꯍꯩꯅꯅꯧꯔꯤ ꯅꯝꯅ ꯍꯧꯔꯤ
ꯑꯣ ꯍꯩꯅꯧ ꯍꯧꯖꯤꯛ ꯁꯩꯅꯧꯁꯤ ꯍꯩꯅꯧ ꯉꯥꯛꯇ ꯉꯥꯏꯔꯦꯅꯦ ꯍꯧꯖꯤꯛꯀꯥꯟꯁꯤꯦ ꯍꯥꯎꯕꯨꯗꯤ ꯍꯥꯎꯋꯦꯕ ꯍꯦꯟꯖꯤꯟ ꯍꯦꯟꯖꯤꯟꯅ ꯍꯦꯛꯇ ꯆꯥꯖꯤꯟꯕꯁꯤ ꯐꯠꯇꯦꯅꯦ
ꯎꯝ ꯍꯩꯌꯦꯟ ꯈꯔꯥꯉꯦꯕ ꯗ꯭ꯔꯥꯒꯟ ꯐꯤꯠ ꯀ ꯊꯥꯁꯤꯔꯥ ꯍꯥꯏꯅ ꯈꯜꯂꯤꯕ ꯑꯩꯁꯦ
ꯀꯩ ꯗ꯭ꯔꯥꯒꯟ ꯐ꯭ꯔꯨꯗ ꯊꯥꯕ ꯍꯥꯏꯁꯤ ꯐꯥꯝ ꯑꯣꯏꯅ ꯇꯧꯒꯦ ꯍꯥꯏꯔꯣ
ꯐꯥꯔ ꯍꯦꯟ ꯂꯩꯛꯇꯧꯔꯁꯨ ꯀꯔꯤ ꯍꯥꯏꯅꯤ ꯑꯩꯈꯣꯏ ꯈꯔ ꯆꯥꯈꯔꯥ ꯕ ꯍꯥꯏꯇꯥꯔꯦ
ꯑꯣ ꯌꯨꯝꯒꯤ ꯑꯣꯏꯅ
ꯑꯩ ꯃꯤꯑꯣꯣꯏꯔ ꯈꯔ ꯆꯥꯔ ꯑꯗꯨꯝ ꯊꯣꯡꯁꯤꯔꯅ ꯈꯜꯂꯤꯉ
ꯌꯥꯏ ꯌꯥꯏ ꯃꯤ ꯒꯝꯂꯥꯗꯒ ꯑꯗꯨꯝ ꯊꯥꯅꯩꯗ ꯑꯗꯨꯝ ꯍꯧꯋꯤꯗ ꯁꯦꯕꯥꯕꯨꯗꯤ ꯈꯔ ꯆꯪꯉꯝꯗꯧ ꯃꯥꯂꯦ
ꯎꯝ ꯁꯦꯕꯥ ꯈꯔ ꯆꯪ
ꯑꯗꯣ ꯃꯥꯁꯤ ꯑꯁ ꯄꯥꯟꯕ ꯃꯍꯩ ꯄꯥꯟꯕ ꯉꯥꯏꯕꯁꯤ ꯌꯥꯝ ꯋꯥꯏꯅꯤ
ꯎꯝ ꯀꯨꯏ ꯀꯨꯢ ꯂꯩꯔꯥ ꯄꯟꯕꯅꯤꯅꯥ ꯍꯌꯦ ꯅꯥꯎꯔꯤꯕꯗꯧꯔ ꯈꯔ ꯅꯧ ꯔꯤ ꯃꯇꯝꯗ ꯈꯔ ꯁꯕ ꯈꯔ ꯆꯪꯉꯒꯀꯣ
ꯑ ꯉꯗꯤ ꯃꯥ ꯁꯦꯕꯥ ꯀꯩꯀꯩꯕꯨ ꯆꯪꯉꯦꯅꯦ ꯍꯥꯏꯗꯤ ꯌꯥꯝ ꯀꯨꯞꯅ ꯌꯦꯡꯈꯤꯟꯗ꯭ꯔ ꯌꯥꯗꯕꯕ
ꯌꯥꯝ ꯀꯨꯞꯅ ꯌꯦꯡꯕ ꯍꯥꯏꯁꯦ ꯑꯗꯨꯝ ꯄꯤꯔꯤꯉꯩꯗ ꯑꯗꯨꯝ ꯈꯔ ꯀꯨꯞꯅ ꯌꯦꯡꯕ ꯇꯥꯔꯦ ꯎ
ꯆꯥꯎꯈ꯭ꯔꯗꯩꯗꯤ ꯑꯗꯨꯝ ꯁꯦꯟꯅꯗ꯭ꯔꯁꯨ ꯌꯥꯕ꯭ꯔꯥ
ꯎꯝ ꯎꯝ ꯍꯥꯏꯐꯦꯠ ꯍꯥꯏꯐꯦꯠ ꯌꯦꯡꯉꯒ ꯑꯗꯨꯅ ꯑꯃꯨꯛ ꯍꯥꯏꯗꯤ ꯌꯥꯝ ꯀꯨꯅ ꯌꯦꯡꯗ꯭ꯔꯁꯨ ꯈꯔ ꯆꯥꯎꯈꯂꯛꯀ꯭ꯔꯗꯣ ꯂꯩꯕꯗꯩ ꯈꯔ ꯦꯠꯇ ꯋꯥꯔꯁ ꯍꯥꯏꯗ
ꯀꯔꯤ ꯀꯔꯤ ꯇꯧ ꯌꯥꯏꯕ
ꯆꯥꯎ ꯈꯔꯥꯗꯩ ꯌꯥꯝꯅ ꯀꯨꯠꯅ ꯌꯦꯡꯗ꯭ꯔꯁꯨ ꯑꯗꯨꯝ ꯃꯁꯥꯅ ꯀꯩꯅꯣ ꯇꯧ ꯉꯝꯃꯕ ꯑꯩꯒ
ꯎꯝ ꯑꯗꯩ ꯃꯥꯏ ꯎꯝ ꯀꯔꯤ ꯍꯥꯏꯅꯤ ꯃꯄꯥꯟ ꯁꯥꯕꯁꯤꯡꯁꯦ ꯇꯧꯊꯣꯛꯄꯤꯒꯗꯧꯅ ꯇꯥꯏ ꯍꯥꯏꯗꯤ ꯄꯨꯂꯞ ꯑꯣꯏꯅ ꯇꯧꯊꯣꯛꯄꯗꯤ ꯅꯠꯇꯕ ꯅꯝꯕꯅ ꯂꯣꯏ ꯂꯧꯊꯣꯛꯅꯔꯒ ꯑꯃꯒꯨꯝꯕ ꯑꯅꯤꯒꯨꯝꯕ ꯑꯗꯨꯃꯥꯏꯅ ꯈꯥꯔꯒ ꯊꯝꯅ ꯇꯔꯦ
ꯍ ꯑꯗꯨꯏꯁ ꯇꯧꯑ
ꯑꯁ ꯃꯈꯟ ꯃꯈꯟꯅꯤꯗ ꯇꯧꯅꯔꯤꯁꯦ ꯑꯗꯨ ꯃꯥꯏ ꯗ꯭ꯔꯦꯒꯟ ꯐ꯭ꯔꯨꯏꯠ ꯍꯥꯏꯔꯒ ꯑꯉꯥꯡꯕ ꯑꯉꯧꯕ ꯄꯤꯡ ꯑꯁ ꯑꯗꯨꯕꯨ ꯑꯃꯨꯛ ꯇꯧꯔꯛꯇꯣꯏꯔꯤꯅꯦ ꯍꯧꯖꯤꯛꯀꯤ ꯇ꯭ꯔꯦꯟꯗꯤꯡ ꯃꯌꯥꯝꯁꯦ ꯑꯁ ꯉꯕꯨ ꯉꯥꯎꯖꯩꯗ
ꯃꯈꯟ ꯃꯈꯜ ꯇꯧꯔꯤ ꯊꯕꯛꯉꯩꯁꯤ
ꯃꯈꯜ ꯃꯈꯜꯒꯤ ꯃꯤꯅꯤꯅꯦ ꯅꯪꯁꯦ ꯖꯥꯠ ꯁꯨꯔꯦꯕ
ꯖꯥꯠ ꯁꯣ ꯈ꯭ꯔ ꯒ꯭ꯔ ꯁꯨꯃꯥꯏ ꯇꯧꯗ꯭ꯔꯗꯤ ꯌꯥꯗ꯭ꯔꯤꯑꯦ
ꯃꯥꯅꯤ ꯐꯥꯝꯒꯤ ꯇꯥꯏꯞꯇ ꯆꯥꯎꯅ ꯇꯧꯔꯒꯗꯤ ꯑꯃꯨꯛꯀꯥ ꯍꯦꯟꯅ ꯐꯗꯣꯏꯗꯤ ꯃꯜꯂꯦ
ꯌꯦꯡꯉꯥꯔꯨꯔꯥ ꯍꯥꯏꯗꯤ ꯑꯍꯥꯟꯕꯗ ꯈꯔ ꯀꯩ ꯍꯥꯏꯅꯤ ꯑꯝ ꯑꯃꯅꯤ ꯁꯤꯗꯤ ꯈꯔ ꯀꯩꯅꯣ ꯇꯧꯋꯦ ꯊꯝꯃꯒꯥ ꯃꯄꯨꯡ ꯐꯥꯅ ꯁꯦꯡꯉꯣ ꯀꯥꯏꯔꯞ ꯊꯥ ꯃꯥꯔꯤꯔꯛ ꯀꯥꯏ ꯇꯧꯔ ꯂꯣꯏꯔꯦ
ꯍꯣꯏ ꯁꯦꯕꯥ ꯈꯔ ꯇꯧꯕꯤꯔꯒ ꯇꯨꯡ ꯀꯣꯏꯅ ꯍꯥꯎꯅ ꯆꯥꯅꯕ ꯈꯔ ꯇꯧꯕꯤꯗ꯭ꯔꯗꯤ ꯌꯥꯔꯣꯏ ꯍꯣꯏ ꯑꯪꯒꯨꯔ ꯒꯨꯝꯕ ꯊꯥꯗ꯭ꯔꯣ?
ꯑꯪꯒꯨꯔꯒꯨꯕꯗꯤ ꯊꯥꯗ꯭ꯔꯦ
ꯀꯩꯒꯤꯅꯣꯅꯦ ꯑꯪꯒꯨꯔꯁꯦ ꯌꯥꯝ ꯍꯥꯎ ꯍꯥꯎ ꯃꯤ ꯆꯥꯅꯩꯁꯤꯗꯤ ꯄꯥꯝꯗꯕ꯭ꯔꯣ?
ꯄꯥꯝꯗꯦꯗ ꯑꯪꯒꯨꯔꯁꯤ ꯈꯡꯗꯦ ꯑꯪꯒꯨꯔꯁꯦ ꯑꯩꯈꯣꯏ ꯀꯩ ꯍꯥꯏꯅꯤ ꯍꯣꯏ ꯀꯩꯅꯣꯒꯩꯒꯥ ꯆꯥꯟꯅꯗꯕ꯭ꯔꯥ ꯈꯪꯉꯦ ꯅꯍꯥꯟꯋꯥꯏꯗꯨꯗꯤ ꯑꯃꯨꯛ ꯀꯩꯅꯣ ꯇꯧꯔꯝꯃꯦꯗꯣ ꯑꯣꯏꯈꯤꯗꯕ
ꯍꯥꯏꯗꯤ ꯍꯧ ꯉꯝꯗ꯭ꯔꯤꯔꯕ?
ꯍꯣꯏ ꯁꯤꯒꯤ ꯃꯔꯝ ꯑꯗꯩꯒ
ꯑꯣ ꯑꯣ ꯁꯦꯕꯥ ꯇꯧꯕꯤꯗꯕꯒꯤ?
ꯁꯦꯕꯥꯥꯏ ꯁꯦꯕꯥꯥꯏ ꯑꯗꯨꯝ ꯈꯔꯗꯤ ꯇꯧꯋꯦꯗꯣ ꯀꯩ ꯇꯧꯋꯦꯅꯣ ꯒ꯭ꯌꯥꯟ ꯇꯥ
ꯑꯣ ꯑꯣ ꯑꯁ ꯗꯪꯗꯦꯅꯦ ꯑꯩꯗꯤ ꯑꯩꯁꯨ ꯑꯪꯒꯨꯔꯗꯤ ꯐꯖꯅ ꯊꯥꯅꯤꯡꯉꯤꯕꯅꯤ ꯍꯥꯏꯗꯤ ꯆꯔꯣꯡ ꯆꯔꯣꯡꯒ ꯄꯥꯟꯕꯗꯨ ꯎꯕꯗ ꯌꯥꯝ ꯅꯨꯡꯉꯥꯏꯕꯗꯣ ꯍꯥꯏꯗꯤ ꯄꯠ ꯄꯠꯀꯠ ꯊꯠꯂꯒ ꯆꯥꯕ ꯌꯥꯝ ꯍꯥꯎꯗꯧ ꯃꯥꯜꯂꯦ
ꯑꯪꯒꯨꯔꯒꯨꯝꯕ ꯍꯩꯈꯥꯒꯨꯝꯕꯁꯤ ꯊꯥꯅꯤꯡꯉꯦꯕ ꯑꯩ
ꯍꯣꯏ ꯍꯩꯈꯥꯁꯨ ꯑꯈꯣꯏ ꯍꯩꯈꯥ ꯄꯥꯜꯂꯝꯕꯅꯦ ꯑꯗꯨ ꯌꯥꯟꯊꯠꯈ꯭ꯔꯕ ꯈꯪꯗꯦꯅꯦ ꯈꯣꯏꯌꯨꯝ ꯄꯟꯒꯤ ꯍꯥꯎꯕꯅꯤ ꯃꯌꯥꯝ ꯃꯌꯥꯝ ꯄꯥꯜꯂꯒ ꯆꯔꯣꯡ ꯆꯔꯣꯡꯒ ꯄꯥꯟꯕꯅꯤ ꯍꯥꯏꯕ
ꯎꯝ ꯂꯩ
ꯂꯩ
ꯍꯩ ꯑꯃ ꯍꯦꯞꯄꯒꯤ ꯍꯧꯗꯤ ꯀꯌꯥ ꯇꯧꯗ꯭ꯔꯦꯅ ꯃꯥ ꯂꯩ ꯍꯥꯏꯑꯦ ꯍꯩ ꯑꯝ ꯂꯩꯕꯗꯤ ꯆꯩꯔꯥꯎꯕꯒ ꯒꯥ ꯌꯥꯝ ꯇꯧꯕ
ꯑꯧ ꯑꯧ ꯃꯥ ꯂꯩ ꯈꯥꯇꯛ ꯈꯥꯇꯛ ꯇꯧꯗꯥꯏꯅꯦ?
ꯈꯥꯗꯧꯔꯤꯗ ꯃꯔꯨꯒꯨꯝꯕꯗꯤ ꯈꯥꯏꯀꯣ ꯈꯥꯕ
ꯑꯩꯗꯤ ꯑꯩꯗꯤ ꯈꯥ ꯍꯥꯏꯗꯤ ꯊꯥꯏꯅ ꯆꯥꯈꯤꯕ